ꯑꯣ
ꯍꯥꯎ
ꯑꯥ ꯑꯩꯒꯤ ꯅꯍꯥꯟꯗꯣ
ꯑ
ꯑꯩꯈꯣꯏ ꯇꯝꯕ ꯃꯐꯝꯒꯤ ꯑꯃꯗꯣ ꯃꯀꯣꯛꯒꯤ ꯅꯨꯄꯥꯗꯣ
ꯎꯝ
ꯇꯥꯕ꯭ꯔ
ꯀꯅꯥꯒꯤ ꯃꯀꯨꯀꯤ ꯀꯅꯥ
ꯃꯀꯣꯛ ꯑꯩꯈꯣꯏ ꯇꯝꯃꯤꯗꯅ
ꯑꯥ
ꯑꯗꯨꯒꯤ ꯃꯀꯣꯛ ꯅꯨꯄꯥꯗꯣ
ꯃꯀꯣꯛ ꯍꯥꯏꯖꯦ
ꯃꯀꯣꯛ ꯃꯀꯣꯛ ꯊꯪꯕ ꯃꯀꯣꯛ
ꯑꯥꯥ
ꯈꯪꯕ꯭ꯔꯥ ꯄ꯭ꯂꯥꯁ
ꯃꯁꯥ ꯄꯥꯕꯗꯨꯔꯣ
ꯇ꯭ꯕꯔꯥ
ꯑꯥ
ꯑꯗꯨ ꯅꯨꯄꯥꯗꯣ ꯈꯪꯕ꯭ꯔꯥ
ꯃꯁꯥ ꯄꯥꯕꯗꯨꯔꯕ
ꯍꯣꯏ ꯃꯤ ꯈꯔ ꯅꯦꯝꯃꯒ ꯃꯀꯣꯏ ꯈꯤꯇꯪ ꯍꯧꯕꯗꯣ
ꯅꯣꯏꯒꯤ ꯀ꯭ꯂꯥꯁ
ꯅꯠꯇꯦ ꯑꯩꯈꯣꯏꯒꯤ ꯅꯠꯇꯦ ꯃꯀꯣꯛ ꯊꯪꯕ ꯄꯨꯂꯞꯀꯤ ꯃꯀꯣꯛ ꯊꯪꯕ ꯅꯨꯄꯥꯗꯣ
ꯀꯅꯥꯅꯣ ꯍꯥꯏꯁꯤꯕꯣ
ꯑꯩꯈꯣꯏ ꯇꯝꯐꯝꯒꯤ ꯃꯀꯣꯛ ꯊꯪꯕ ꯅꯨꯄꯥꯗꯣ ꯈꯪꯗ꯭ꯔꯣ ꯈ꯭ꯋꯥꯏꯗꯤ ꯃꯀꯣꯛ ꯑꯣꯏꯕꯗꯣ ꯃꯄꯨ ꯑꯣꯏꯕꯗꯣ
ꯑ
ꯑꯩ ꯃꯀꯣꯛ ꯊꯪꯕ ꯅꯨꯄꯥꯗꯨꯅꯦ ꯀꯩꯅꯣꯝ ꯂꯦꯞꯀꯅꯤ ꯍꯥꯏꯕ ꯇꯥꯏꯌꯦ ꯆꯨꯝꯕ꯭ꯔꯣ
ꯂꯦꯞꯇꯣꯏꯖꯥꯠꯂꯣ ꯑꯗꯨꯕꯣ
ꯑꯗꯨ ꯂꯦꯞꯀꯅꯤ ꯍꯥꯏ ꯍꯥꯏꯕꯀꯣ
ꯑ
ꯑꯗꯨꯃꯥꯏ ꯍꯥꯏꯕ ꯇꯥꯏꯌꯦ ꯑꯩꯁꯨ ꯆꯨꯝꯕ꯭ꯔꯥ ꯂꯥꯟꯕ꯭ꯔꯥꯗꯤ ꯈꯪꯅꯤꯡꯕꯀꯣ
ꯈꯪꯗꯦ ꯅꯍꯥꯋꯥꯏꯕꯨꯗꯤ ꯇꯥꯒꯤꯕꯅꯤꯅꯦ ꯑꯩꯖꯨ
ꯑꯥ ꯑꯗꯣ ꯍꯟꯗꯛ ꯂꯦꯞꯀꯅꯤ ꯍꯥꯏꯌꯦꯕꯀꯣ ꯀꯩꯅꯣꯝꯗꯣ ꯑꯥ ꯕꯥꯞ ꯄꯥꯞ ꯐꯤ ꯐꯤꯂꯤꯝꯀꯨꯝꯃ ꯅꯨꯄꯥ ꯑꯃ ꯂꯩꯕꯗꯣ ꯃꯤ ꯋꯥꯡꯉꯒꯥ__ ꯅꯍꯥꯟ ꯃꯥꯒꯤ ꯅꯨꯄꯤꯗ ꯈꯨꯠ ꯊꯥꯏꯌꯦ ꯈꯣꯠꯂꯦ ꯍꯥꯏꯕꯥꯠ__ ꯇꯧꯕ ꯈꯪꯉꯦꯀꯣ
ꯑꯥ
ꯑꯗꯨ ꯅꯨꯄꯥꯒꯤ ꯅꯨꯄꯤꯒꯤ ꯃꯅꯥꯎ ꯅꯨꯄꯤꯗꯣ ꯈꯪꯕ꯭ꯔꯥ ꯑꯩꯈꯣꯏꯏ ꯇꯝꯕꯗꯣ
ꯑꯥ
ꯃꯤ ꯃꯤ ꯂꯦꯜꯂꯒ ꯇꯧꯕꯒꯤ ꯀꯩꯅꯣꯝ ꯇꯧꯕꯗꯣ ꯃꯣꯏꯒꯤ ꯑꯗꯨ ꯅꯨꯄꯤꯗꯨꯅ ꯍꯥꯏꯔꯛꯄꯅꯦꯕꯀꯣ
ꯑꯥ
ꯃꯣꯏ ꯃꯔꯤ ꯃꯇꯥ ꯊꯣꯛꯅꯩ ꯍꯥꯏꯌꯦ ꯑꯗꯨꯒꯤ ꯃꯥꯁꯨ ꯃꯥ ꯂꯦꯞꯀꯅꯤ ꯍꯥꯏꯌꯦ ꯑꯗꯨꯃꯥꯏ__ ꯍꯥꯏꯔꯛꯑꯦ ꯃꯥꯅ ꯑꯗꯨ ꯅꯨꯄꯥꯗ ꯑꯩ ꯊꯕꯛ ꯐꯪꯉꯦꯅ ꯍꯥꯏꯈꯤꯕꯒꯤ ꯍꯣꯏ ꯑꯝ ꯀꯩꯅꯣꯝ__ ꯑꯂꯥꯏꯌꯦꯡꯕꯒꯤ ꯑꯆꯧꯕꯒꯤꯗ ꯊꯕꯛ ꯐꯪꯉꯦ ꯑꯗꯨꯃꯥꯏꯅ ꯍꯥꯏꯕꯒꯤ ꯑꯩ ꯃꯥꯗꯣ ꯋꯥꯔꯤ ꯇꯧꯕꯒꯤ ꯑꯗꯨ ꯂꯦꯞꯀꯅꯤ ꯈꯣꯠꯀꯅꯤꯅ ꯃꯥ ꯍꯥꯏꯔꯛ__ ꯑꯦ ꯍꯥꯏꯌꯦ ꯆꯨꯝꯄ꯭ꯔꯥꯗꯤ ꯂꯥꯟꯕ꯭ꯔꯥꯗꯤ ꯈꯪꯗꯦ
ꯆꯨꯝꯃꯝꯕꯁꯨ ꯌꯥꯏꯗ ꯑꯗꯨꯗꯤ
ꯎꯝ ꯈꯪꯗ꯭ꯔꯦꯗ ꯑꯩꯈꯣꯏ ꯆꯠꯈꯤꯕ ꯃꯇꯨꯡꯗꯒꯤ ꯑꯗꯨꯒꯤ ꯃꯥ ꯃꯇꯝ ꯐꯝꯗꯨꯁꯨ ꯃꯌꯥꯝ ꯍꯣꯡꯉꯒ ꯌꯥꯝ ꯐꯥꯔꯥ ꯈ꯭ꯔꯕ ꯃꯥꯂꯦꯀꯣ
ꯍꯣꯏ ꯐꯦꯌꯔꯋꯦꯜꯒ ꯇꯧꯕ ꯈꯨꯇꯧꯗꯣ ꯌꯦꯡꯉꯣꯗꯅ
ꯏꯁ ꯑꯩꯈꯣꯏꯗꯨꯗꯤ ꯍꯨꯝ ꯍꯣꯏ ꯃꯌꯥꯝ ꯇꯧꯅ ꯑꯩꯈꯣꯏꯗꯤ ꯀꯩꯝꯅ ꯇꯧꯕꯤꯗꯦ
ꯇꯧꯋꯛꯇꯦ ꯇꯧꯋꯛꯇꯦ
ꯑꯩꯈꯣꯏ ꯍꯦꯛ ꯂꯥꯛꯄꯒ ꯑꯗꯨ ꯅꯨꯄꯤ ꯃꯧ ꯑꯃ ꯂꯩꯗꯅ ꯅꯨꯄꯤ ꯅꯣꯏꯒꯤ ꯅꯨꯄꯤ ꯑꯃ ꯃꯀꯣꯛ ꯂꯩꯕꯗꯣ
ꯑꯥ
ꯍꯦꯛ ꯂꯥꯛꯄ ꯀꯥꯟꯗ ꯑꯗꯨ ꯅꯨꯄꯤꯗꯣ ꯑꯣꯏꯔꯝꯃꯗꯤ ꯐꯥꯗꯧꯅꯤꯕꯣ ꯅꯨꯄꯤ ꯑꯃ ꯄꯩꯁꯥ ꯆꯣꯞ ꯄꯩꯁꯥ ꯆꯣꯄꯤꯌꯥ ꯃꯥꯥ ꯂꯩꯕꯗꯨꯗꯅꯦ ꯐꯠꯇ꯭ꯔꯤꯁꯦ ꯍꯩ ꯃꯣꯏ ꯑꯥ ꯂꯩꯥ ꯂꯥꯏꯌꯦꯡꯅ ꯂꯥꯏꯌꯦꯡꯅꯕ ꯑꯥ ꯑꯃꯁꯨ ꯂꯤꯡꯈꯠꯀꯅꯤ ꯍꯥꯏꯗꯥꯏꯅꯦ
ꯏꯁ ꯃꯅꯨꯡ ꯂꯣꯝꯗ
ꯍꯣꯏ ꯃꯅꯨꯡ ꯃꯅꯥꯛꯇ ꯂꯤꯡꯒꯅꯤ ꯍꯥꯏꯌꯦ
ꯊꯥꯖꯕ꯭ꯔꯣ ꯅꯪꯕꯣ ꯃꯄꯥꯟꯒꯤꯗꯨꯐꯥꯎꯇ ꯐꯖꯅ ꯂꯣꯏꯁꯟꯗꯕꯗꯨꯕꯣ
ꯒ꯭ꯌꯥꯟ ꯃꯥꯟ ꯇꯥꯗꯦ ꯑꯗꯨꯃꯥꯏ ꯍꯅꯩꯌꯦ ꯑꯗꯨꯒꯤ ꯃꯈꯥꯒꯤꯗꯣ ꯁꯦꯝꯕ ꯍꯧꯈ꯭ꯔꯕꯅꯦ ꯑꯗꯨꯃꯥꯏ ꯍꯥꯏꯕꯅꯦꯕꯀꯣ ꯃꯣꯏ ꯑꯥ ꯑꯗꯨ ꯇꯝꯐꯝꯒꯤ ꯃꯅꯨꯡꯗ ꯂꯩꯕ ꯀꯥꯡꯕꯨꯗꯨꯅ ꯍꯥꯏꯔꯛꯄ ꯆꯨꯝꯕ꯭ꯔꯥ ꯂꯥꯛꯑꯝꯕ꯭ꯔꯥꯗꯤ ꯈꯪꯗꯦꯕꯀꯣ
ꯆꯤꯟ ꯑꯣꯏꯅꯗꯤ ꯄꯥꯡꯒꯥꯏ ꯍꯥꯏꯅꯕꯅꯦ ꯑꯗꯨ ꯃꯐꯝꯗꯣ
ꯑꯥ
ꯑꯗꯣ ꯊꯥꯗꯤ ꯊꯥꯖꯗꯦꯕ ꯀꯥꯏꯗꯒꯤ ꯃꯄꯥꯟꯗ ꯁꯣꯔꯣꯛ ꯃꯄꯥꯟ ꯂꯩꯕꯗꯨꯐꯥꯎꯗ ꯃꯣꯏ ꯐꯖꯅ ꯂꯣꯏꯁꯟꯕꯤꯅꯤ ꯈꯪꯗꯕꯗꯣ
ꯑꯗꯨꯗꯣ ꯃꯤꯒꯤ ꯋꯥꯏꯕꯅꯦ ꯍꯥꯏꯗꯥꯏꯅꯦ
ꯈꯡꯗꯦꯗꯥ
ꯃꯣꯏꯒꯤ ꯃꯣꯏꯒꯤ ꯅꯠꯇꯦ ꯃꯤꯒꯤ ꯋꯥꯏꯕꯅꯦ ꯕꯔꯥ ꯂꯩꯕꯅꯦ ꯑꯗꯨꯃꯥꯏꯅ ꯍꯥꯏꯕꯒꯨꯝ ꯇꯥꯕꯀꯣ
ꯑꯥ
ꯑꯗꯣ ꯃꯣꯏꯒꯤ ꯃꯣꯏꯅ ꯁꯦꯝꯒꯠꯄ ꯅꯠꯇꯦ ꯃꯣꯏꯅ ꯎꯝ ꯑ ꯑꯗꯨꯃꯥꯏ ꯕꯔꯥ ꯇꯧꯔꯒ ꯂꯩꯕꯅꯤ ꯂꯩꯕꯅꯦ ꯑꯗꯨꯃꯥꯏꯅ ꯍꯥꯏꯕꯀꯣ ꯆꯨꯝꯕꯔ꯭ꯗꯤ ꯂꯥꯛꯕ꯭ꯔꯗꯤ ꯈꯪꯗꯦ ꯑꯗꯨꯃꯥꯏꯅ ꯇꯥꯏꯌꯦ ꯈꯪꯗꯦꯗ ꯊꯧ ꯁꯥ ꯕꯗ꯭ꯔꯔꯕꯟ ꯑꯩꯈꯣꯏꯒꯤ ꯑꯩꯈꯣꯏꯒꯤ ꯀꯩꯅꯣꯝꯒꯤꯗꯣ ꯃꯅꯨꯡꯒꯤꯗꯨꯅ ꯍꯦꯟꯅ ꯃꯣꯏꯗ ꯄꯩꯁꯥ ꯂꯥꯛꯄ ꯄꯔꯤꯅꯥ ꯑꯗꯨꯗ ꯍꯦꯟꯅ ꯇꯧꯈ꯭ꯔꯕꯅꯦꯕꯀꯣ
ꯑꯣ
ꯃꯣꯏꯗꯤ ꯎ ꯀꯩꯅꯣꯝꯒꯤ ꯀꯩ ꯀꯩꯅꯣ ꯄꯤꯕꯉꯥꯏ ꯑꯣꯏꯕꯁꯨ ꯋꯥꯡꯉꯩꯗꯅ ꯌꯥꯡꯈꯩ ꯌꯥꯡꯈꯩ ꯍꯦꯜꯂꯝꯈꯅꯤꯀꯣ ꯃꯣꯏꯒꯤꯗꯣ
ꯍꯦꯟꯂꯝ ꯃꯅꯤ
ꯑꯩꯈꯣꯏ ꯑꯩꯈꯣꯏ ꯇꯝꯕ ꯐꯥꯎꯗ ꯌꯥꯡꯈꯩ ꯑꯣꯏꯗꯥꯏꯅꯦ
ꯍꯣꯏ ꯑꯗꯣ ꯑ ꯀꯩꯅꯣ ꯑꯥ ꯑꯩꯈꯣꯏꯒꯤ ꯀꯩꯅꯣꯗꯒꯤꯗꯣ ꯑꯩꯈꯣꯏ ꯑꯩꯈꯣꯏ ꯀ꯭ꯂꯥꯁꯃꯦꯠ ꯑꯃ ꯑꯥ ꯗꯤ ꯑꯦꯝ ꯑꯦꯜ ꯇꯤ ꯑꯣꯏꯔꯝꯃꯒ ꯑꯃꯨꯛ ꯑꯃ ꯑꯩꯈꯣꯏꯒꯤ ꯑꯩꯈꯣꯏ ꯗꯤꯄꯥꯔꯠꯃꯦꯟꯗ ꯑꯃꯨꯛ ꯌꯥꯎꯔꯛꯄ
ꯍꯣꯏ ꯍꯣꯏ ꯍꯣꯏ ꯑ ꯈꯪꯉꯦ ꯈꯪꯉꯦ
ꯃꯥꯏ ꯃꯅꯥꯎꯅ ꯅꯨꯄꯤꯗꯨꯁꯨ ꯇꯝꯅꯤ ꯍꯥꯏꯕꯅꯦꯕ ꯇꯝꯕꯒꯤ ꯑꯦꯠꯃꯤꯁꯟ ꯇꯧꯕꯗꯣ ꯑꯗꯨ ꯐ꯭ꯔꯤ ꯑꯣꯏ ꯍꯥꯏꯌꯦꯕ ꯃꯥꯏꯗꯣ ꯑꯥ ꯃꯥꯔꯛ ꯈꯔ ꯋꯥꯡꯈꯤꯕꯒꯤ ꯁꯚꯦꯟꯇꯤ ꯄꯔꯁꯦꯟ ꯑꯗꯨꯃꯥꯏꯅ ꯆꯠ ꯄꯥꯒꯤ ꯐ꯭ꯔꯤ ꯑꯣꯏꯒꯦ ꯍꯥꯏ
ꯑꯣ ꯐꯩꯅ ꯑꯁ ꯃꯤ ꯄꯨꯔꯛꯏꯅꯤ ꯄꯩꯁꯥ ꯀꯣꯂꯦꯖꯅ ꯄꯩꯁꯥ ꯄꯤꯒꯅꯤꯒ ꯊꯧꯕꯗꯣ ꯃꯌꯥꯝ ꯇꯧꯅꯥꯏꯗꯩꯅꯦ
ꯑꯗꯨ ꯄꯤꯐꯝꯝꯗꯤ ꯊꯣꯛꯄꯅꯦꯍꯦ
ꯑꯁ ꯃꯌꯥꯝ ꯄꯤꯗꯥꯏ ꯈꯪꯗꯦ ꯑꯗꯨꯃꯥꯏꯅ ꯇꯧꯅꯩꯌꯦ ꯃꯤ ꯄꯨꯔꯛꯑꯗꯤ ꯇꯧꯅꯤ ꯍꯥꯏꯔꯒ ꯑꯣꯖꯥꯁꯤꯡꯗꯨ ꯐꯖꯅ ꯑꯗꯨꯃꯥꯏ ꯆꯠꯅꯩ ꯍꯥꯏꯌꯦ
ꯍꯣꯏ
ꯑꯩ ꯑꯩꯒꯤ ꯃꯤꯡꯅ ꯄꯨꯔꯛꯄ ꯑꯩꯒꯤ ꯃꯤꯡꯅ ꯄꯨꯔꯛꯄ ꯃꯌꯥꯝ ꯇꯧꯋꯤ ꯍꯥꯏꯌꯦ
ꯑꯗꯨ ꯑꯗꯨ ꯀꯥꯟꯅꯔꯝꯅꯤ ꯈꯔ
ꯏꯁ ꯃꯤꯗꯤ ꯃꯅꯨꯡꯗ ꯕꯤꯖꯤꯅꯦꯁ ꯅꯤꯅꯦ
ꯍꯣꯏ
ꯈꯪꯗꯦꯗ ꯍꯣꯏ ꯀꯩꯅꯣꯝꯗꯣ ꯑꯥ ꯅꯣꯏ ꯑꯥ ꯂꯣꯏꯟ ꯂꯧꯊꯣꯛꯈ꯭ꯔꯕ
ꯀꯩꯅꯣ ꯂꯧꯊꯣꯛ
ꯆꯦ ꯆꯥꯡ ꯁꯤꯡ
ꯂꯧꯊꯣꯛꯇ꯭ꯔꯤ ꯑꯦꯄ꯭ꯂꯤꯀꯦꯁꯟ ꯑꯃꯨꯛ ꯊꯥꯅꯤꯗꯣ ꯑꯗꯥꯒꯤ ꯑꯥ ꯃꯣꯏꯅ ꯑꯃꯨꯛ ꯐꯣꯟ ꯇꯧꯔꯛꯄ ꯉꯥꯏꯔꯅꯤꯗꯣ ꯍꯥꯏꯗꯤ ꯑꯩꯈꯣꯏꯅ ꯆꯠꯄ ꯃꯇꯝꯗ ꯐꯪꯉꯣꯏꯕ
ꯑꯣ ꯀꯩ ꯀꯩꯅꯣ ꯑꯥ
ꯀꯩꯀꯩꯅꯣ ꯃꯣꯏꯗ ꯂꯧꯗꯣꯏꯁꯦ
ꯄ꯭ꯔꯣꯕꯤꯁꯅꯦꯜꯒ
ꯑꯣ ꯑꯗꯨꯗꯣ ꯑꯩ ꯂꯧꯗꯦꯕ ꯑꯗꯣ ꯀꯩꯅꯣꯝꯗꯣ ꯎꯝ ꯑꯦꯝ꯬ꯌꯨꯗ ꯂꯧꯅꯤꯡꯉꯥꯏꯁꯨ ꯂꯩꯌꯦ ꯍꯥꯏꯕꯒꯨꯝ ꯇꯥꯏꯌꯦ
ꯍꯣꯏ ꯑꯗꯨꯗꯤ ꯈꯔ ꯂꯩꯔꯒꯅꯦ ꯑꯥꯅꯦ ꯍꯥꯏꯌꯦ
ꯑꯗꯨ ꯀꯩ ꯀꯩꯅꯣ ꯑꯗꯨ ꯂꯧꯅꯤꯡꯉꯥꯏꯗꯣ
ꯍꯪꯗ ꯑꯈꯣꯏ ꯁꯦꯅꯤꯌꯔꯗ ꯍꯪꯗ꯭ꯔꯗꯤ ꯌꯥꯔꯣ
ꯅꯍꯥꯟꯗꯣ ꯑꯥ ꯑꯁꯤꯗ ꯂꯩꯔꯒ ꯊꯣꯛꯈꯤꯕ ꯅꯨꯄꯤꯗꯣ
ꯑꯥ
ꯑꯗꯣ ꯅꯪ ꯑꯗꯨꯗꯣ ꯂꯧꯈ꯭ꯔꯕ ꯑꯗꯨ ꯂꯧꯈ꯭ꯔꯕ ꯇꯧꯔꯛꯑꯦ ꯑꯩꯗꯣ ꯑꯦ ꯀꯩ ꯑꯃꯨꯛ ꯂꯧꯅꯤꯡꯉꯥꯏ ꯂꯩꯒꯦ ꯍꯥꯏꯅ ꯈꯟꯔꯒ ꯂꯩꯒ꯭ꯔꯕꯅꯦꯕ ꯍꯣꯏ ꯃꯣꯏꯗ ꯂꯧꯕꯤꯌꯨ ꯍꯥꯏꯕꯁꯤ ꯁꯨ ꯌꯥꯗꯦꯕꯀꯣ ꯄꯨꯟꯗꯕꯅꯤꯅ ꯃꯥꯡꯕ ꯈꯣꯠꯄ ꯇꯧꯔꯗꯤ ꯃꯤ ꯂꯧꯅꯤꯡꯉꯥꯏꯁꯨ ꯂꯩꯇꯦꯕꯀꯣ ꯑꯗꯨ ꯂꯧꯗ꯭ꯔꯤꯍꯦ ꯀꯣꯟꯅ ꯂꯧꯔꯒꯦ ꯑꯩꯅ ꯍꯥꯏꯈ꯭ꯔꯕ ꯑꯗꯨꯒꯤ ꯅꯨꯄꯤ ꯑꯃꯗꯣ ꯍꯪꯉꯦ ꯑꯗꯨꯗꯤ ꯃꯥꯁꯨ ꯈꯪꯗꯕꯤ ꯂꯩꯌꯦ ꯑꯩ
ꯑꯥ
ꯑꯗꯨꯒꯤ
ꯑꯈꯣꯏ ꯀꯥꯁꯃꯤꯠꯀꯤ ꯑꯃꯗꯣ ꯅꯨꯄꯥꯗꯣ ꯈꯔ ꯒ꯭ꯌꯥꯟ ꯇꯥꯕꯗꯣ ꯃꯨꯗꯕ ꯉꯧꯕꯗꯣ
ꯍꯣꯏ ꯍꯣꯏ
ꯑꯥ ꯑꯗꯨꯗꯣ ꯃꯥ ꯂꯧꯕꯒꯤ ꯅꯍꯥꯟ ꯆꯠꯄꯅꯦꯕ ꯑꯗꯨꯗ ꯑꯥ ꯑꯦꯄ꯭ꯂꯤꯀꯦꯁꯟ ꯀꯩꯀꯥꯃꯨꯛ ꯊꯥꯔ ꯒ ꯃꯣꯏ ꯐꯣꯟ ꯇꯧꯔꯛꯀꯦ ꯈꯣꯠꯀꯦ ꯍꯥꯏ ꯍꯥꯏꯕꯅꯦꯕ
ꯑꯣ ꯀꯩꯅꯣꯝꯗꯣ ꯇꯝꯐꯝꯗ ꯂꯧꯅꯤꯡꯉꯥꯏ ꯂꯧꯕꯗꯣ ꯂꯨꯄꯥ ꯆꯥꯃꯉꯥ ꯑꯃꯨꯛ ꯅꯤ ꯅꯤꯌꯦ ꯍꯥꯏꯌꯦ
ꯀꯔꯤ
ꯑꯗꯨ ꯃꯥꯏ ꯍꯥꯏꯌꯦ ꯅꯍꯥꯟ
ꯀꯣꯔꯁ ꯀꯝꯄ꯭ꯂꯤꯠ ꯁꯥꯔꯇꯤꯐꯤꯀꯦꯠ ꯂꯧꯕꯒꯤ ꯂꯨꯄꯥ ꯆꯥꯝꯃꯉꯥ ꯂꯧ ꯍꯧꯋꯤ ꯅꯨꯡꯉꯥꯏꯔꯦꯍꯦ ꯃꯣꯏ
ꯍꯣꯏ ꯑꯗꯨꯃꯥꯏꯟ ꯂꯧꯋꯦ ꯍꯥꯏꯌꯦ ꯑꯗꯨꯒꯤ ꯑꯩꯁꯨ ꯒ꯭ꯌꯥꯟ ꯇꯥꯗꯕ ꯑꯗꯨꯒꯤ ꯑꯗꯨꯗꯁꯨ ꯆꯥꯝꯃꯉꯥ ꯂꯧꯕ ꯑꯗꯨ ꯑꯃ ꯂꯧꯕ ꯀꯥꯟꯗꯁꯨ ꯆꯥꯝꯃꯉꯥ ꯂꯧꯕ ꯑꯗꯩ ꯃꯣꯏꯗꯤ ꯂꯤꯁꯤꯡ ꯑꯃ ꯑꯗꯨꯗꯤ ꯆꯦ ꯑꯃꯗ ꯆꯥꯝꯃꯉꯥ ꯆꯥꯝꯃꯉꯥ ꯍꯥꯏꯕ꯭ꯔꯥ ꯍꯣꯏ ꯇꯧꯔꯛꯑꯦ ꯀꯌꯥꯝꯃꯨꯛꯁꯨ ꯆꯥ
ꯃꯥ ꯂꯧꯔ ꯖꯥꯠꯂꯣ ꯅꯣꯏꯒꯤꯗꯣ
ꯑꯗꯨ ꯂꯩꯁꯥꯕꯤꯗꯨ ꯂꯧꯋꯦ ꯍꯥꯏꯌꯦ ꯀꯣ ꯅꯍꯥꯟ ꯂꯧꯕ ꯆꯠꯂꯦ ꯍꯥꯏꯌꯦ ꯑꯗꯣ ꯂꯨꯄꯥ ꯆꯃꯉꯥ ꯑꯃꯨꯛ ꯄꯤꯌꯣ ꯍꯥꯏꯔꯛꯑꯦ ꯑꯗꯨꯃꯥꯏꯟ ꯍꯥꯏꯕ ꯀꯣ
ꯑꯁ ꯃꯣꯏꯖꯨ ꯐꯖ ꯐꯖꯅ ꯈꯞꯄꯦꯍꯦ ꯑꯗꯨ ꯐ꯭ꯔꯤꯗ ꯐꯪꯐꯝ ꯊꯣꯛꯇ꯭ꯔꯣ
ꯍꯣꯏꯅꯦ ꯑꯩꯈꯣꯏ ꯑꯗꯣꯝ ꯇꯪꯉꯛꯄꯗꯨꯗꯤ ꯃꯣꯏ ꯄꯤꯗꯥꯏꯅꯦ
ꯍ‌ꯣꯏ
ꯄꯩꯁꯥ ꯌꯥꯎꯗꯕꯤꯗ ꯂꯣꯏ ꯄꯤꯔꯛꯑꯦ ꯑꯗꯨꯗꯤ ꯃꯣꯏ ꯈꯔ ꯀꯥꯏꯗ ꯆꯥꯁꯤꯔꯥ ꯌꯦꯡꯉ ꯂꯩꯈ꯭ꯔꯕꯅꯤꯅ
ꯁꯥꯎꯅꯤꯡꯉꯤꯗ ꯌꯥꯗ‌ꯦꯗ
ꯍꯣꯏꯗ ꯇꯝꯅꯤꯡꯉꯥꯏ ꯑꯣꯏꯔꯁꯨ ꯃꯌꯥꯝ ꯃꯌꯥꯝ ꯄꯩꯁꯥ ꯆꯪꯈ꯭ꯔꯦ ꯑꯗꯨ ꯐꯥꯎꯕ ꯑꯃꯨꯛ ꯄꯩꯁꯥ ꯅꯤ
ꯀꯩꯝꯇ ꯇꯧꯗꯕꯅꯤꯅ
ꯍꯣꯏꯗ ꯅꯣꯏ ꯇꯪ ꯅꯣꯏ ꯅꯣꯏꯗꯤ ꯈꯔ ꯐꯔꯅꯦ ꯑꯩꯈꯣꯏꯗꯤ ꯎꯝ ꯀꯩ ꯍꯥꯏꯔꯤꯅꯦ ꯈꯪꯗꯦ
ꯑꯗꯣ ꯅꯣꯏꯗꯤ ꯑꯁ ꯁꯤꯗ ꯂꯩꯔꯨꯕꯅꯤ ꯇꯧꯔꯒ ꯊꯣꯛꯂꯛꯏꯅꯦ ꯍꯥꯏꯕꯗ ꯀꯩꯁꯨ ꯈꯜꯂꯣꯏ ꯍꯥꯏꯕ ꯑꯩꯗꯤ ꯌꯦꯡꯉꯣꯗꯅ
ꯑꯗꯨ ꯑꯗꯨꯗ ꯑꯗꯣ ꯃꯄꯥꯟ ꯊꯣꯛꯇꯦ ꯍꯥꯏꯕꯁꯦ ꯈꯪꯕꯣꯅꯦ ꯅꯣꯏ ꯑꯣꯖꯥꯁꯤꯡꯒ ꯐꯥꯎꯅꯕ꯭ꯔꯥ
ꯀꯩꯅꯣ ꯑꯃ ꯅꯨꯄꯥꯗꯣ ꯑꯩꯈꯣꯏꯒꯤ ꯑꯣꯖꯥ ꯅꯨꯄꯥꯗꯣ ꯑꯗꯨꯒꯗꯤ
ꯑꯣ ꯑꯩꯈꯣꯏꯗꯤ ꯑꯃꯐꯥꯎ ꯐꯥꯎꯅꯗ꯭ꯔꯤꯕ ꯑꯩꯈꯣꯏ ꯑꯣꯖꯥꯁꯤꯡꯁꯤ ꯂꯣꯏ ꯇꯣꯛꯈ꯭ꯔꯕꯅꯤꯅꯀꯣ ꯃꯁꯥ ꯃꯁꯥꯒꯤ ꯂꯣꯏ ꯆꯠꯅꯒ꯭ꯔꯦ ꯈꯪꯗꯦ
ꯅꯣꯏ ꯑꯣꯖꯥ ꯅꯨꯄꯥꯗꯨꯗꯤ ꯀꯩ ꯂꯝ ꯂꯩꯔ ꯖꯥꯅꯣ
ꯑ ꯑꯍꯟꯗꯨꯔꯥ
ꯅꯨꯄꯥ ꯑꯃꯈꯛꯇꯅꯤ ꯀꯩꯅꯣ ꯅꯣꯏꯒꯤ
ꯅꯠꯇꯦ ꯑꯩꯈꯣꯏ ꯑꯣꯖꯥ ꯅꯨꯄꯥ ꯑꯅꯤ ꯅꯦꯃꯤ
ꯑꯃ ꯑꯍꯟ ꯍꯥꯏꯒꯗ꯭ꯔꯥ ꯀꯩꯅꯣ ꯂꯥꯏꯔꯤꯛꯀ ꯌꯥꯝ ꯍꯩꯕꯗꯣ
ꯑꯣ ꯍꯥꯟꯅ ꯂꯥꯛꯄ ꯉꯩꯗ ꯂꯩꯕꯗꯨꯔꯣ ꯑꯗꯨ ꯅꯨꯄꯥꯗꯨꯗꯤ ꯂꯩꯁꯥꯕꯤ ꯑꯃ ꯂꯩꯕꯗꯣ
ꯑ
ꯑꯗꯨ ꯑꯗꯨꯗ ꯂꯩꯕꯅꯦꯕꯀꯣ ꯃꯣꯏ ꯃꯣꯏꯗꯣ ꯃꯥꯒꯤꯗꯣ ꯑꯗꯨꯗ ꯄꯤꯕꯅꯦꯕ ꯃꯥꯒꯤ ꯊꯕꯛ ꯃꯐꯝꯗꯣ ꯑꯗꯨꯒ
ꯂꯩꯁꯥꯕꯤ ꯑꯃ ꯍꯥꯏꯁꯦ ꯑꯩꯒꯤ ꯂꯩꯁꯥ ꯑꯩꯈꯣꯏ ꯑꯩꯒ ꯀꯩꯅꯣ ꯇꯧꯕ ꯂꯩꯁꯥꯕꯤꯗꯨꯔꯣ
ꯍꯣꯏ ꯑꯗꯨ ꯂꯩꯁꯥꯕꯤ ꯑꯗꯨꯒ ꯑꯃꯕꯨꯗꯤ ꯑꯃꯨꯛ ꯑꯣ ꯀꯩꯅꯣꯝꯗ ꯃꯣꯏ ꯇꯝꯐꯝꯗ ꯑꯃꯨꯛ ꯀꯩꯅꯣꯝ ꯃꯈꯥ ꯇꯝꯊꯒꯦ ꯍꯥꯏꯔꯒ ꯆꯠꯈ꯭ꯔꯦ ꯍꯥꯏꯌꯦ ꯑꯃꯨꯛ ꯇꯝꯊꯔꯦ ꯍꯥꯏꯌꯦ ꯈꯪꯗꯦ ꯑꯩꯗꯤ ꯐꯥꯎꯅꯗꯦ ꯅꯨꯄꯤ ꯑꯃꯅ ꯍꯥꯏꯔꯛꯄꯅꯦ
ꯑꯁ ꯅꯣꯏ ꯑꯗꯨꯒꯤ ꯀꯩꯅꯣꯗꯣ ꯑꯣꯖꯥꯗꯣ ꯃꯗꯥꯎ ꯌꯥꯏꯍꯦ ꯂꯥꯏꯔꯤꯁꯨ ꯍꯩꯕꯅꯤꯅ
ꯑꯣ ꯑꯆꯧꯕꯗꯨꯔ ꯑꯗꯨꯗꯤ ꯀꯟꯅ ꯄꯥꯏ ꯍꯥꯏꯕꯀꯣ
ꯎꯝ
ꯀꯩꯅꯣꯝ ꯄꯤꯔꯝ ꯑꯦꯛꯖꯥꯝ ꯄꯤꯔꯝꯗꯥꯏꯗꯁꯨ ꯃꯆꯥꯗꯨꯗꯤ ꯍꯣꯏ ꯄꯥꯕꯗꯤ ꯄꯥꯏꯌꯦ ꯑꯗꯨ ꯑꯣꯏꯔꯁꯨ ꯑꯃꯗꯗꯤ ꯀꯩꯀꯩ ꯀꯣꯆꯤꯡꯅꯣ ꯁꯨꯃꯥꯏꯅ ꯂꯧꯋꯦ ꯍꯥꯏꯕꯀꯣ ꯑꯗꯨꯁꯨ ꯂꯧꯋꯦ ꯑꯗꯨꯒ ꯑꯗꯨꯝ ꯂꯥꯏꯔꯤꯛ ꯄꯥꯏꯌꯦ ꯍꯥꯏꯌꯦ ꯑꯗꯨꯒꯤ ꯑꯗꯨꯃꯥꯏꯅ ꯍꯣꯏ ꯃꯥꯗꯤ ꯊꯣꯛꯐꯝꯗꯤ ꯊꯣꯛꯏꯗꯅ ꯑꯗꯨꯃꯥꯏꯅ ꯇꯧꯔꯗꯤ
ꯑꯍꯥꯝꯕ ꯊꯥꯕꯗꯅꯦ ꯍꯥꯏꯌꯦ ꯃꯥꯒꯤꯗꯣ
ꯑꯥꯏ ꯃꯥꯏꯗꯣ ꯀꯤꯌꯥꯝꯃꯨꯛꯁꯨ ꯍꯣꯏ ꯑꯩꯈꯣꯏ ꯊꯛꯄ ꯀꯥꯟꯗꯀꯣ ꯑꯩꯈꯣꯏꯗꯤ ꯑꯝ ꯇꯔꯥꯗꯔꯥꯒ ꯗꯗ ꯑꯗꯨꯝ ꯑꯩ ꯇꯦꯟ ꯇꯨꯋꯦꯜꯐꯒꯤꯗꯣ ꯂꯣꯏꯅ ꯀꯥꯎꯈ꯭ꯔꯦꯗꯅ
ꯑ
ꯂꯣꯏꯅꯃꯛ ꯈꯪꯉꯒ ꯂꯩꯕꯅꯦ ꯃꯥꯗꯣ
ꯑꯗꯨꯅꯦ ꯑꯗꯨꯅꯗꯤ ꯑꯗꯨꯝ ꯀꯩꯅꯣ ꯇꯧꯗꯕ
ꯍꯣꯏ ꯑꯈꯣꯏꯗꯣ ꯀꯩꯅꯣꯝ ꯐꯤꯖꯤꯁ ꯐꯤꯖꯤꯛꯁꯁꯨ ꯈꯔ ꯌꯥꯎꯕꯦꯀꯣ ꯑꯗꯒꯤ ꯑꯗꯨꯒ ꯑꯪꯀꯥ ꯈꯣꯠꯄꯁꯨ ꯌꯥꯎꯋꯦ ꯕꯀꯣ ꯈꯤꯇꯪ ꯈꯤꯇꯪ ꯂꯣꯏꯅꯃꯛ ꯈꯔ ꯈꯔ ꯃꯥꯟꯅꯕ ꯗꯣ ꯑꯗꯣ ꯑꯣꯏꯔꯁꯨ ꯈꯔꯃꯅꯩꯗꯤ ꯑꯃꯗ ꯑꯃꯨꯛ ꯆꯄꯥ ꯂꯩꯗꯅ ꯀꯩꯅꯣ ꯃꯣꯏ ꯇꯥꯛꯄ ꯀꯥꯟꯗ
ꯑ
ꯂꯣꯏꯅꯃꯛ ꯇꯥꯔꯅꯤ ꯑꯗꯨꯗꯤ ꯈꯪꯗꯕꯤꯗ ꯑꯈꯣꯏꯗꯤ ꯂꯩꯅꯦ ꯑꯗꯨꯒꯤ ꯅ ꯅꯣꯏ ꯀꯩꯅꯣ ꯃꯥ ꯊꯥꯕꯒꯤ ꯇꯣ ꯊꯥꯕꯒꯤ ꯑ ꯑꯦꯛꯖꯥꯝꯗꯣ
ꯑ
ꯑꯗꯨ ꯑꯗꯨꯒꯨꯝꯕ ꯊꯥ ꯊꯥꯟꯗꯕ ꯃꯥꯏ ꯄꯥꯛ